ꯍꯜꯂꯣ ꯍꯜꯂꯣ
ꯍꯜꯂꯣ
ꯍꯥꯎ ꯍꯥꯎ
ꯇꯧꯔꯤꯒꯦ
ꯑ ꯑꯁ ꯑꯩꯁꯦ ꯍꯤꯞꯄꯝꯕꯅꯦ ꯑꯗꯣ ꯆꯥꯛ ꯆꯥꯒꯦꯅ ꯍꯧꯒꯠꯂꯛꯏ ꯑꯁ ꯆꯥꯛ ꯈꯤꯇ ꯆꯥꯁꯟꯒꯦꯅ ꯎ
ꯎꯪ ꯏꯟꯖꯤꯟ ꯒꯥꯔꯤꯗ ꯄ꯭ꯔꯦꯇꯣꯟꯒ ꯍꯥꯜꯂꯒ ꯒꯥꯔꯤ ꯄ꯭ꯔꯦꯇꯣꯟꯒ ꯍꯥꯜꯂ ꯈꯣꯏꯁꯦ ꯅꯣꯛꯅꯤꯡꯗ꯭ꯔꯣ ꯑꯗꯒꯤ ꯃꯤꯅ ꯆꯥꯛ ꯈ ꯆꯥꯛꯁꯦ ꯆꯥꯔꯒ ꯍꯤꯡꯉꯤꯅꯦꯕ ꯄꯤꯗ꯭ꯔꯤ ꯅꯨꯡꯕꯨ ꯅꯨꯡꯁꯤꯅꯦ ꯀꯣ ꯈꯣꯏ ꯃꯤꯗꯤ ꯆꯥꯛ ꯆꯥꯗꯗꯤ ꯍꯤꯡꯉꯣꯏꯗꯣꯏꯅꯦꯕ ꯑꯗꯒꯤ ꯆꯥꯛ ꯆꯥꯛ ꯍꯦꯛ ꯆꯥꯗꯕ ꯀꯥꯟꯗ ꯏꯌꯥꯡꯒ ꯀꯪꯖꯜꯂꯛꯑ ꯁꯤꯔꯤꯅꯦꯕꯀꯣ
ꯎ ꯃꯥꯅꯦ
ꯑꯣ ꯆꯥꯛ ꯆꯥꯛ ꯑꯗꯨꯑꯣ ꯅꯥꯄꯤꯗꯤ ꯆꯥ ꯌꯥꯗꯖꯥꯠꯂ ꯚꯥꯏ ꯑꯩꯈꯣꯏꯁꯦ
ꯈꯪꯗꯦꯅꯦ ꯉꯥꯗꯖꯥꯠꯂ
ꯑꯁ ꯑꯩ ꯌꯥꯝ ꯐꯠꯇ꯭ꯔꯦ ꯑꯩ ꯐꯠꯇ꯭ꯔꯦꯕ ꯌꯥꯝꯅ
ꯅꯪꯖꯦ
ꯏꯟꯖꯥꯡꯖꯦ ꯑꯍꯥꯎꯕ ꯅꯠꯇ꯭ꯔꯥ ꯁꯨꯆꯥ ꯆꯥꯅꯤꯡꯗꯕꯩ ꯍꯤꯟꯖꯥꯡ ꯑꯍꯥꯎ ꯑꯃ ꯂꯩꯔꯒ ꯆꯥꯗ꯭ꯔꯗꯤ ꯍꯩꯅꯗꯕꯩ ꯇꯥꯏꯞ ꯇꯧ ꯂꯩꯔꯦ ꯅ
ꯅꯣꯏ ꯊꯣꯡꯒꯟꯗ ꯅꯣꯏ ꯊꯣꯡꯒꯥꯟ ꯂꯩꯉꯣ ꯆꯤꯟꯅ ꯌꯣꯜꯂꯤꯗꯨꯗꯤ
ꯃꯆꯤꯟ ꯌꯣꯟꯗꯦꯗ
ꯃꯆꯤꯟꯗ ꯅꯠꯇ꯭ꯔꯣ ꯁꯣꯝꯒꯤ ꯌꯨꯝꯒꯤ ꯅꯥꯀꯟꯗ ꯅꯠꯇ꯭ꯔꯣ ꯌꯣꯟꯕꯗ
ꯌꯣꯟꯗꯦ ꯁ꯭ꯋꯥꯏꯗ ꯑꯅꯛꯄꯗꯗꯤ ꯍꯥꯟꯅꯗꯤ ꯈꯔ ꯑꯁꯤꯗ ꯑꯃ ꯌꯣꯜꯂꯝꯃꯦ ꯅꯣꯏꯁꯤꯗꯤ ꯀꯨꯠ ꯇꯣꯛꯈꯤꯕ ꯀꯨꯠ ꯃꯨꯛ
ꯅꯪ ꯑꯃꯨꯛ ꯌꯣꯟꯁꯤꯜꯂꯣ ꯀꯩꯅꯣ
ꯁꯤꯠꯂꯣꯏ ꯑꯗꯨꯅ ꯍꯥ ꯑꯩꯈꯣꯏꯁꯨ ꯁꯤꯠꯇꯗꯅ ꯇꯣꯛꯈꯤꯕꯅꯤ
ꯏꯟꯁꯥꯡ ꯐꯖꯅ ꯌꯣꯟꯁꯤꯜꯂꯣ ꯑꯗꯨꯒ ꯃꯍꯤ ꯃꯍꯤ ꯑꯃ ꯍꯥꯞꯆꯜꯂꯣ ꯑꯗꯨꯝ ꯆꯞ
ꯑꯥꯍꯦ ꯍꯦ ꯍꯦ ꯑꯗꯨꯅ ꯐꯔꯇꯗ꯭ꯔꯥ
ꯌꯥꯡꯈꯩ ꯄꯤꯕ ꯃꯍꯤꯗꯣ
ꯑꯥ ꯑꯗꯨꯅ ꯐꯕꯖꯥꯠꯅꯤ
ꯗꯤꯂꯤꯕ꯭ꯔꯤꯒ ꯆꯠꯁꯦ ꯈꯟꯂꯒ ꯑꯍꯥ ꯑꯍꯥ ꯑꯍꯥ ꯑꯥ
ꯎꯝ
ꯌꯦꯟ ꯅꯣꯏꯗ
ꯂꯥꯛꯑꯣ ꯂꯥꯛꯑꯣ ꯑꯩꯗꯤ ꯄꯩꯁꯥ ꯇꯥꯟꯕꯒꯤꯗꯤ ꯑꯜꯋꯦꯁ ꯑꯜꯋꯦꯁ ꯔꯦꯗꯤꯅꯦ ꯖꯦꯟꯅꯤꯟ ꯑꯣꯏꯅ ꯇꯥꯟꯖꯦ ꯄꯩꯁꯥꯗꯣ
ꯖꯦꯅꯤꯟ ꯑꯣꯏꯅ
ꯎꯝ ꯍꯥꯏꯗꯤ ꯑꯣꯏꯒꯗꯧꯕ ꯉꯥꯡꯅꯁꯦꯕ ꯑꯣꯏꯔꯣꯏꯗꯕꯗꯤ ꯀꯥꯟꯅꯗꯦ ꯍꯍꯍ
ꯑꯥ ꯀꯩꯅꯣ ꯍꯧꯖꯤꯛ ꯀꯩꯅꯣ ꯇꯧꯗꯣꯏꯁꯦ ꯍꯥꯏꯔꯛꯑꯣ ꯑꯗꯨꯗꯤ ꯈꯣꯡꯎꯞ ꯌꯣꯟꯁꯦ ꯍꯥꯏꯔ ꯁꯦꯗꯟ ꯌꯣꯟꯁꯦ ꯍꯥꯏꯔ ꯑꯗꯨ ꯅꯪ ꯃꯣꯔꯦꯒꯤ ꯍꯥ
ꯃꯇꯝ ꯈꯔ ꯃꯄꯥꯟ ꯆꯠꯂꯒ ꯄꯩꯁꯥ ꯇꯥꯜꯂꯨꯖꯦꯌꯦ
ꯑꯣ ꯑꯁ ꯑꯩꯒꯤ ꯆꯩꯅꯥ ꯆꯠꯅꯤꯡꯉꯤ ꯅꯤꯅꯦ ꯆꯩꯅꯥꯒꯤ ꯃꯣꯏꯒꯤ ꯀꯔꯤ ꯑꯩꯈꯣꯏꯒꯤ ꯇ꯭ꯔꯦꯠ ꯄꯥꯔꯠꯅꯔꯒꯨꯝꯕ ꯊꯤꯗ꯭ꯔꯥ ꯃꯣꯏꯒꯤ ꯌꯦ
ꯑꯥ
ꯇ꯭ꯔꯦꯠꯄꯥꯥꯟ ꯉꯥꯛꯇꯅꯦ ꯍꯧꯖꯤꯛ ꯃꯣꯏꯒꯤ ꯈꯣꯡꯎꯞꯀ ꯌꯣꯜꯂꯤꯕ ꯅꯣꯏꯗꯣꯂꯣꯝꯗꯒꯤ ꯊꯥꯡꯃꯩꯕꯟꯗꯒꯤ ꯌꯣꯜꯂꯤꯕ ꯈꯣꯠꯂꯤꯕ ꯃꯌꯥꯝ ꯌꯣꯜꯂꯤꯗꯅ ꯇ꯭ꯔꯦꯠ ꯄꯥꯔꯠꯅꯔꯁꯤꯞ ꯉꯥꯛꯇ ꯇꯧꯔꯤ ꯉꯥꯛꯇꯅꯦꯕ ꯑꯗꯨꯗꯣ ꯇ꯭ꯔꯦꯠ ꯄꯥꯔꯠꯅꯔꯁꯤꯞ ꯇꯧꯔꯕ ꯃꯇꯨꯡꯗ ꯑꯩꯈꯣꯏꯁꯤꯗ ꯂꯣꯏ ꯂꯥꯛꯄ ꯉꯥꯛꯇꯅꯦꯕ ꯑꯗꯨ ꯇ꯭ꯔꯦꯠꯗ ꯄꯥꯔꯅꯔꯁꯤꯞ ꯍꯩꯔꯗꯤ ꯉꯣ ꯑꯩꯈꯣꯏꯒꯤ ꯑꯥꯏꯗꯤꯌꯥ
ꯎꯝ
ꯇꯧꯔꯨꯁꯤꯔꯣ ꯅꯪ ꯃꯣꯔꯦꯒꯤ ꯀꯩꯁꯨ ꯇꯧꯔ
ꯑꯗꯨꯒꯤ ꯑꯗꯨꯒꯤ ꯂꯥꯏꯟꯗꯣ ꯑꯝꯇ ꯂꯩꯒꯤꯗ꯭ꯔꯦ ꯚꯥꯏ ꯑꯗꯨ ꯑꯗꯨꯗꯣ ꯑꯝꯇ ꯂ ꯑꯗꯨꯒꯤ ꯂ ꯂꯣꯏ ꯎꯝ ꯂꯣꯏ ꯇꯣꯛꯈ꯭ꯔꯦ ꯑꯗꯨꯒꯤ ꯃꯊꯥ ꯁꯥꯏꯅꯦ ꯅꯠꯇ꯭ꯔꯗꯤ ꯈꯪꯗꯦꯗ ꯚꯥꯏ ꯃꯤꯉꯣꯟꯗ ꯋꯥꯏ ꯍꯥꯏꯃꯟꯗꯅꯁꯨ ꯏꯀꯥꯏꯕ ꯑꯝ ꯌꯥꯎꯔꯦ ꯇꯧꯔꯤꯖꯦ ꯒ꯭ꯌꯥꯟ ꯇꯥꯗꯦ ꯀꯔꯤꯅꯣ ꯇꯧ ꯆꯣꯏꯁ
ꯑꯆꯥ
ꯂꯥꯏꯔꯤꯛꯀ ꯍꯩꯍꯧꯗꯕ ꯑꯩꯈꯣꯏꯁꯦ ꯃꯤꯔꯦꯝꯅꯤ ꯗꯣ ꯇꯥꯔꯦ
ꯑꯥ ꯑꯥ
ꯅꯨꯉꯥꯏꯒ꯭ꯔꯕ ꯏꯇꯥꯎꯅꯤ
ꯄꯨꯟꯁꯤꯅ ꯄꯨꯟꯁꯤꯁꯦ ꯍꯤꯡꯕ ꯌꯥꯝ ꯋꯥꯏ ꯁꯤꯗꯣꯛ ꯈꯔꯁꯤꯔꯣ
ꯍꯥꯏꯍꯩꯇꯕ ꯋꯥ ꯑꯗꯨꯒꯨꯝꯕ
ꯅꯨꯡꯉꯥꯏꯕ꯭ꯔꯥ ꯌꯦꯡꯒꯗꯝꯅꯦ ꯀꯩꯅꯣ ꯀꯃꯥꯏ ꯇꯧꯒꯦꯅ
ꯀꯩꯅꯣ ꯅꯪꯅꯔꯣ ꯆꯥꯛ ꯊꯣꯡ ꯆꯥꯛ ꯊꯣꯡꯉꯤꯔꯣ ꯍꯧꯖꯤꯛ
ꯊꯣꯡꯗꯦꯗ ꯆꯥꯛ ꯆꯥꯒꯦꯅ ꯆꯥꯛ ꯊꯤꯔꯤꯅꯤꯗ
ꯑꯣ
ꯎꯝ
ꯎꯇꯤ ꯎꯠꯇꯤꯅꯦꯕ ꯊꯣꯡꯉꯤꯗꯣ
ꯎꯠꯇꯤꯅꯦ ꯑꯩꯌ꯭ꯥꯍ ꯇꯟꯂꯦꯍꯦ ꯇꯧꯔꯤꯖꯦ
ꯉꯥꯔꯧ ꯌꯥꯎꯗ꯭ꯔꯣ
ꯌꯥꯎꯗꯦ ꯑꯃꯨꯔꯣꯛ ꯃꯦꯠꯄ ꯌꯥꯎꯋꯦ
ꯑꯣ
ꯎꯝ ꯕꯨꯖꯤꯌꯥ ꯂꯩꯔꯨ ꯂꯩꯔꯨꯒꯦ ꯇꯧ ꯇꯟ
ꯅꯣꯡꯁꯨ ꯅꯣꯡ ꯆꯨꯁꯜꯂꯛꯑꯦꯉꯣ ꯑꯩꯈꯣꯏꯁꯨ ꯃꯄꯥꯟ ꯑꯃꯨꯛ
ꯎꯝ ꯅꯣꯡꯗꯤ ꯆꯨꯗꯦꯗꯣ ꯃꯪꯉ ꯐꯖꯅ ꯅꯨꯃꯤꯠꯁꯦ ꯄꯩꯁꯥ ꯄꯨꯕꯝ ꯂꯩꯒꯗ꯭ꯔꯣ ꯄꯔꯃꯤꯁꯟ ꯎꯝ ꯄꯩꯁꯥ ꯄꯨꯨꯕꯝ ꯂꯩꯕ꯭ꯔꯣ
ꯂꯩꯅꯤ
ꯃꯣꯏ ꯁꯦꯟꯗꯣꯏ ꯀꯌꯥ ꯀꯌꯥꯝ ꯂꯤꯁꯤꯡ ꯀꯨꯟ ꯀꯨꯟꯊ꯭ꯔꯥꯃꯨꯛꯇ ꯄꯨꯅꯤꯡꯉꯤ ꯁꯦꯟꯗꯣꯏ ꯀ꯭ꯌꯥꯝ ꯂꯧꯒꯦ
ꯇꯨ ꯄꯔꯁꯦꯟ ꯊ꯭ꯔꯤ ꯄꯔꯁꯦꯟꯗꯨꯃꯥꯏ ꯍꯥꯏꯔꯀꯅꯤ
ꯑꯣ ꯑꯗꯨꯝ ꯄꯨꯕꯗꯤ ꯐꯪꯉꯕ
ꯐꯪꯉꯤ ꯐꯪꯉꯅꯤꯗ ꯀꯩꯗꯧꯕꯩ ꯐꯡꯉꯣꯏꯗꯣꯏꯅꯣ
ꯀꯦꯅꯣ ꯆꯠꯁꯤꯔꯥ ꯇꯧꯕ ꯗꯤꯜꯂꯤꯗ ꯆꯠꯈ꯭ꯔꯁꯤꯔꯥ ꯇꯧꯕ ꯇꯤꯛꯀꯦꯠ ꯀꯩꯀꯥ ꯑꯗꯒꯤ ꯄꯣꯠ ꯆꯩ ꯍꯥꯏꯗꯤ ꯊꯥ ꯊꯥꯃꯨꯛꯇꯤ ꯁꯔꯚꯥꯏꯚ ꯇꯧꯗꯕ ꯌꯥꯔꯣꯏꯗꯅ ꯑꯗ ꯀꯣ ꯊꯕꯛ ꯄꯨꯗꯤ ꯑꯗꯨꯝ ꯐꯪꯅꯤ ꯍꯥꯏ ꯕ ꯑꯗꯨꯁꯨ ꯔꯦꯟꯀꯤ ꯇꯩ ꯄꯤꯈ꯭ꯔꯅꯤ ꯂꯨꯄꯥ ꯂꯤꯁꯤꯡ ꯀꯨꯟꯃꯉꯥꯃꯨꯛꯇꯤ ꯑꯗꯨꯝ ꯆꯪꯅꯤꯕ ꯍꯧꯔꯛꯄꯩꯖꯦ ꯆꯠꯄꯗ ꯂꯨꯄꯥ ꯂꯤꯁꯤꯡ ꯅꯤꯄꯥꯥꯟ ꯗꯤ ꯇꯤꯛꯀꯦꯠ ꯀꯛꯑꯅꯤ ꯅꯪ ꯄꯣꯠ ꯆꯩ ꯀꯩꯀꯥ ꯂꯩꯕ ꯈꯣꯠꯄ ꯍꯥꯏꯔ ꯂꯤꯁꯤꯡ ꯌꯥꯝꯗ꯭ꯔꯕꯗ ꯂꯤꯁꯤꯡ ꯃꯉꯥꯃꯨꯛ ꯈꯥꯏꯗꯣꯛꯑꯣ ꯑꯗꯨꯒ ꯔꯦꯟꯀꯤ ꯃꯣꯏ ꯑꯗꯗꯤ ꯄꯣꯠꯆꯩ ꯀꯌꯥ ꯂꯩꯕꯅꯤꯅꯀꯣ
ꯑꯥ ꯅꯪ ꯄꯩꯁꯥ ꯑꯗꯨꯒꯤ ꯋꯥꯔꯤꯕꯨ ꯑꯩ ꯄꯤꯔꯥ ꯂꯣꯏꯔꯦ ꯀꯩꯅꯣ ꯑꯩ ꯄꯤꯈꯤ
ꯎꯝ ꯅꯪꯅ ꯅꯪꯅ ꯅꯠꯆꯦ ꯃꯥꯜꯍꯜꯂꯝꯃꯒ ꯍꯦꯛ ꯁꯦꯔꯤꯌꯁ ꯇꯥꯔꯛꯑꯀꯥꯟꯗ ꯅꯪ ꯊꯣꯛꯄ ꯑꯃꯥ ꯉꯥꯡꯉꯣ ꯑꯗꯨꯒ
ꯑ ꯃꯔꯨꯞ ꯀꯛꯄ ꯐꯪꯍꯧꯗꯕꯩꯅꯦ
ꯃꯊꯥ ꯁꯥꯏꯁꯦ ꯑꯩꯁꯨ ꯃꯔꯨꯞ ꯀꯛꯄ ꯐꯪꯍꯧꯗꯕꯒꯤ ꯅꯥꯏꯟꯇꯤꯇꯨ ꯊꯥꯎꯖꯟ ꯅꯥꯏꯟꯇꯤ ꯐꯥꯏꯞ ꯅꯥꯏꯟꯇꯤ ꯐꯥꯏꯚꯗꯣ ꯁꯝꯊꯤꯡ ꯑꯗꯨꯃꯥꯏꯅ ꯌꯧꯔꯝꯃꯦꯕꯀꯣ
ꯎꯝ
ꯑꯗꯨ ꯑꯁ ꯂꯣꯏꯔꯦ ꯂꯣꯏꯔꯦ ꯂꯣꯏꯔꯦ ꯑꯩꯗꯤ ꯉ ꯂꯨꯄꯥ ꯇꯔꯥ ꯀꯨꯟꯒꯃꯉꯥ ꯈꯛꯇ ꯈꯦꯠꯅꯈꯤꯕ ꯑꯗꯨꯗꯩꯗꯤ ꯑꯩꯖꯨ ꯑꯩ ꯍꯟꯗꯛ ꯊꯥꯁꯤꯗ ꯑꯩꯒꯤ ꯄ꯭ꯂꯥꯅꯤꯡ ꯃꯌꯥꯝ ꯂꯩꯌꯦꯕ ꯄ꯭ꯂꯥꯟꯅꯤꯡꯑꯕꯨ ꯀꯩꯅꯣꯅꯦ ꯑꯩ ꯌꯥꯔ ꯅꯦꯛꯁ ꯏꯌꯥꯔꯗ ꯑꯩ ꯁꯝꯊꯤꯡ ꯇꯦꯟ ꯂꯥꯛ ꯁꯨꯛ ꯇꯥꯔꯅꯤ ꯍꯥꯏꯕ ꯁꯝꯊꯤꯡ ꯑꯗꯨꯃꯥꯏꯅ ꯂꯩ ꯍꯥꯏꯇꯥꯔꯦ ꯑꯗꯨꯃꯨꯉꯣ ꯑꯁ ꯀꯔꯤ ꯍꯥꯔꯨꯅꯤ ꯋꯥꯟ ꯂꯥꯛ ꯁꯝꯊꯤꯡ ꯄꯨꯊꯣꯛꯑꯒ ꯄꯣ ꯀꯩ ꯇꯧꯒꯦ ꯇꯧꯕꯅꯦꯕ ꯑꯥ ꯑꯗꯨꯃꯥꯥꯏ ꯌꯨꯨ ꯍꯣꯏ ꯑꯩ ꯐꯥꯔꯝ ꯇꯧ ꯀꯣꯏꯅ ꯇꯧꯕꯅꯦꯕ ꯐꯥꯝ ꯍꯥꯏꯁꯦ ꯎ ꯀꯩ ꯍꯥꯏꯅꯤ ꯌꯥꯝꯅꯀꯣ ꯑꯥ ꯍꯧꯗꯣꯛꯅꯕ ꯄꯣꯠꯇꯤ ꯂꯩꯔꯦꯕ ꯍꯧꯗꯣꯛꯅꯕ ꯑꯩ ꯑꯩꯒꯤ ꯍꯧꯖꯤꯛ ꯍꯧꯗꯣꯛꯅꯕ ꯍꯥꯏꯗꯤ ꯑꯥꯞꯇꯔ ꯍꯟꯗ꯭ꯔꯦꯠ ꯗꯦꯖꯇ ꯑꯩ ꯎꯝ ꯑꯗꯨꯅꯦꯅ ꯌꯥꯝ ꯊꯤꯅ ꯍꯧꯗꯣꯔꯛꯇꯣꯏꯅꯦꯕ ꯍꯟꯗ꯭ꯔꯦꯠ ꯗꯦꯖ ꯑꯣꯡꯂꯤ ꯍꯟꯗ꯭ꯔꯦꯗ ꯗꯦꯖꯇ ꯑꯗꯨꯗ ꯍꯟꯇ ꯍꯟꯇꯛ ꯑꯗꯨꯗ ꯍꯟꯗꯛꯁꯦ ꯊꯕꯛ ꯃꯌꯥꯝ ꯑꯃ ꯁꯨꯒꯦꯅ ꯊꯕꯛ ꯌꯥꯡꯁꯤꯟꯒꯦ ꯍꯧꯔꯀꯥꯟꯗ ꯑꯗꯨ ꯐꯪꯍꯧꯗꯕꯒꯤꯅꯤ ꯑꯩ ꯇꯨꯝꯃ ꯂꯩꯁꯦ ꯍꯧꯖꯤꯛ
ꯎꯝ
ꯅꯪ ꯑꯗꯨꯒꯤꯕꯨ ꯀꯩꯅꯣ ꯅꯨꯄꯤꯒꯤꯕꯨ ꯃꯊꯥ ꯁꯥꯏꯗꯨ ꯀꯩꯅꯣ
ꯅꯪ ꯑꯁꯦꯡꯕ ꯌꯥꯒꯗ꯭ꯔꯣ ꯑꯩ ꯀꯩꯅꯣ ꯇꯧꯔꯝꯗꯥꯏ ꯍꯥꯏꯔꯛꯀꯦ ꯅꯪ ꯌꯥꯗꯣꯏ ꯇꯥꯔꯗꯤ
ꯑꯩ ꯅꯪꯅꯕꯨ ꯆꯠꯀꯦꯅ ꯍꯥꯏꯔꯗꯤ ꯑꯗꯨꯝ ꯑꯩ ꯍꯪꯅꯔꯛꯀꯦ ꯁꯋꯥꯏꯗ ꯑꯩ ꯑꯩꯈꯣꯏ ꯄꯥ ꯍꯣꯏꯗꯔꯥ ꯑꯩꯈꯣꯏ ꯃꯥꯍꯣꯏꯗ ꯍꯪꯕꯤꯔꯛ
ꯑꯩ ꯀꯟꯐꯥꯔꯝ ꯇꯥꯔꯀꯥꯟꯗ ꯍꯥꯏꯔꯛꯀꯦ
ꯍꯥꯏꯔꯑꯣ ꯍꯥꯏꯔꯛꯑꯣ ꯎꯝ ꯌꯥꯅꯤ ꯀꯦꯝ ꯈꯜꯂꯅꯣ ꯑꯗꯨꯗꯤ
ꯎꯝ
ꯊꯕꯛꯄꯨ ꯑꯥꯗ ꯊꯕꯛꯄꯨ ꯐꯖꯅ ꯂꯩꯌꯦ ꯍꯥꯏꯕ꯭ꯔꯣ
ꯊꯕꯛꯁꯦ ꯁꯨꯡꯁꯣꯏ ꯁꯣꯏꯗꯅ ꯐꯪꯅꯤ ꯍꯥꯏ ꯑꯗꯣ ꯅꯪ ꯇꯣꯂꯣꯞꯄꯨꯗꯤ ꯅꯪꯒꯤ ꯗꯥꯎ ꯗꯥꯎꯗ ꯂꯩꯔꯦꯕ ꯋꯥꯒꯨꯝꯕ ꯉꯥꯡꯕꯗꯗꯤ ꯏꯪꯂꯤꯁꯇꯒꯨꯝꯕ ꯉꯥꯡꯕꯗꯗꯤ ꯄꯩꯁꯥ ꯌꯥꯝ ꯆꯪ ꯍꯥꯏꯗꯤ ꯄꯩꯁꯥꯗꯤ ꯆꯥꯎꯋꯦ ꯍꯥꯏꯕꯀꯣ ꯑꯗꯨꯅ ꯑꯗꯣ ꯑꯩꯈꯣꯏꯗꯤ ꯑꯗꯨꯗꯣ ꯑꯗꯨ ꯆꯪꯉꯒꯗꯤ ꯗꯨꯝ ꯂꯨꯄꯥ ꯂꯤꯁꯤꯡ ꯀꯨꯟꯒ ꯃꯔꯤ ꯃꯉꯥ ꯑꯗꯨꯋꯥꯏꯗꯩ ꯍꯧꯋꯦ ꯍꯥꯏꯕ ꯊꯥꯗ ꯑꯗꯨꯒ ꯑꯗꯨ ꯅꯠꯇꯕꯤ ꯑꯩꯈꯣꯏ ꯆꯦ ꯃꯦꯁꯦꯁ ꯊꯥꯕꯗꯣ ꯁꯝꯅ ꯍꯥꯏꯔꯕꯗ ꯑꯩꯈꯣꯏꯅꯒ ꯀꯝꯄꯅꯤꯗꯒ ꯑꯣꯔ ꯖꯤꯌꯣꯒꯤꯒꯨꯝꯕꯗꯒ ꯃꯣꯏꯒꯤ ꯀꯁꯇꯥꯃ꯭ꯔ ꯀꯦꯌꯔꯒꯤ ꯍꯦꯗ ꯂꯥꯏꯟ ꯅꯝꯕꯔꯗꯒ ꯃꯦꯁꯦꯁ ꯊꯥꯎ ꯈꯣꯠꯂꯣ ꯀꯥꯏ ꯍꯥꯏꯔꯒ ꯃꯣꯏꯅ ꯑꯣꯇꯣ ꯔꯤꯄ꯭ꯂꯥꯏ ꯂꯥꯛꯄ ꯀ꯭ꯔꯣ ꯑꯩꯈꯣꯏꯅ ꯋꯥꯔꯤꯅꯤ ꯇꯦꯛꯁꯕꯨꯛꯇ ꯑꯣꯏꯇꯥꯔꯦ ꯑꯗꯨ ꯃꯦꯁꯦꯖ ꯑꯃ ꯊꯥꯔ ꯃꯣꯏꯅ ꯗꯛꯂꯥꯎꯅ ꯍꯂꯣ ꯑꯗꯨꯗꯨ ꯀꯥꯏꯅꯣ ꯇꯧꯔ ꯍꯜꯂꯛꯄꯗꯣ ꯑꯗ ꯁꯤꯗ ꯆꯂꯣ ꯁꯤ ꯁꯤ ꯑꯗꯨ ꯇꯧ ꯑꯗꯨ ꯇꯧ ꯁꯤ ꯁꯇꯦꯞꯁꯤ ꯅꯝꯃꯣ ꯈꯣꯠꯂꯣꯥꯏꯅ ꯍꯥꯏꯔꯒ ꯑꯗꯨꯒꯨꯝꯕ ꯆꯦ ꯄ꯭ꯔꯣꯁꯦꯁ ꯀꯧꯋꯦꯕ ꯑꯗꯨꯅꯀꯣ ꯃꯈꯣꯏꯅ ꯃꯦꯁꯦꯖꯇ ꯍꯟꯕꯗꯣ ꯑꯗꯨꯒꯨꯝꯕꯗꯨꯅ ꯑꯗꯨꯝ ꯂꯨꯄꯥ ꯂꯤꯁꯤꯡ ꯌꯥꯝꯗ꯭ꯔꯕꯗ ꯂꯤꯁꯤꯡ ꯇꯔꯥꯅꯤꯄꯥꯟꯗꯩꯅ ꯀꯨꯟ ꯀꯨꯟ ꯀꯨꯟꯍꯨꯝꯗꯣꯏ ꯀꯨꯟꯃꯔꯤ ꯑꯗꯨꯃꯥꯏꯅ ꯂꯩꯌꯦꯕ
ꯑꯣ
ꯑꯗꯥ ꯑꯩꯗꯣ ꯑꯗꯨꯃꯥꯏꯅ ꯑꯣꯏꯅ ꯊꯥ ꯈꯔ ꯆꯍꯤ ꯃꯨꯛ ꯀꯩꯃꯨꯛ ꯑꯗꯨꯃꯥꯏꯅ ꯎꯝ ꯑꯗ ꯁꯨꯝ ꯈꯜꯂꯤꯛꯏꯕ
ꯀꯔꯤꯝ ꯈꯜꯂꯨꯅꯨ ꯀꯔꯤꯝ ꯈꯜꯂꯨꯅꯨ ꯅꯪꯅꯕꯨ ꯅꯪ ꯅꯕꯨ ꯀꯟꯐꯥꯝ ꯇꯥꯔꯑꯗꯤ ꯁꯤꯗ ꯑꯗꯨꯝ ꯐꯣꯟ ꯇꯧꯔꯛꯑꯣ ꯌꯥꯔꯦꯁꯦ
ꯍꯣ ꯍꯣꯏ ꯅꯪ ꯋꯥꯔꯤ ꯅꯨꯡꯉꯥꯏꯍꯜꯂꯛ ꯗꯨꯒ ꯍꯌꯦꯡ ꯌꯥꯗꯦ ꯍꯥꯏ ꯅꯪ ꯀꯥꯎꯈꯠꯀꯗꯕꯅꯤꯕꯣ ꯑꯩꯗꯤ ꯍꯥ ꯍꯥ ꯍꯥ ꯍꯦ ꯍ
ꯗꯣꯟ ꯃꯥꯏꯟ ꯃꯥꯏꯕ꯭ꯔꯣ ꯑꯅ ꯍꯥꯏꯅꯦ
ꯎꯝ ꯑꯩꯅ ꯌꯨꯝꯗ ꯀꯩꯅꯣ ꯇꯧꯅꯤꯡꯗꯕ ꯍꯥꯏꯇꯥꯔꯦ ꯍꯥꯏꯅꯤꯡꯗꯕꯀꯣ ꯑꯗꯨꯗꯤ ꯀꯩꯁꯨ ꯂꯨꯄꯥ ꯂꯤꯁꯤꯡ ꯀꯨꯟꯊ꯭ꯔꯥꯒꯤ ꯇꯨ ꯄꯥꯔꯁꯦꯟ ꯊ꯭ꯔꯤ ꯄꯥꯔꯁꯦꯟ ꯍꯥꯏꯁꯦ ꯀꯩꯁꯨ ꯌꯥꯝꯃꯣꯏꯕ ꯅꯠꯇ꯭ꯔꯣ
ꯑꯁ ꯅꯪꯅꯕꯨ ꯆꯠ ꯀꯦꯅꯕꯨ ꯍꯥꯏꯔꯗꯤ ꯀꯔꯤꯒꯤ ꯀꯔꯤꯅꯣ ꯅꯪ ꯉꯥꯡꯉꯤꯗꯨꯕꯣ ꯑꯩ ꯉꯝꯅꯕ ꯁꯤꯜꯂꯛꯀꯦ ꯌꯥꯔꯦꯁꯦ ꯑꯗꯨ ꯄꯔꯁꯦꯟ ꯇꯦꯁ ꯑꯗꯨ ꯑꯗꯨꯄꯥ ꯅꯪꯅꯕꯨ ꯑꯣꯏꯅꯦꯕꯨ ꯍꯥꯏꯔꯗꯤ ꯑꯗꯨꯝ ꯆꯠꯂꯣ ꯌꯥꯔꯁꯦ
ꯍꯣꯏ ꯑꯩ ꯑꯩꯗꯤ ꯑꯗꯨꯃꯥꯏꯅ ꯈꯜꯂ ꯑꯗꯨꯃꯥꯏ ꯆꯠ
ꯑꯩꯈꯣꯏ ꯂꯩꯖꯤꯗꯤ ꯅꯥꯕ ꯅꯪꯅ ꯀꯩꯅꯣꯅꯦ ꯌꯥꯔꯦ
ꯍꯌꯦꯡꯃꯛ ꯆꯠꯂꯒꯦꯔꯣ
ꯆꯠꯂꯣꯏ ꯆꯠꯂꯣꯏ ꯍꯌꯦꯡꯃꯛꯇꯤ ꯋꯥꯠꯂꯤ
ꯑꯁꯦꯡꯕ ꯗꯣ ꯍꯥꯏꯔꯛꯑꯣꯁꯦ ꯌꯥꯔꯦꯁꯦ ꯐꯒꯤ ꯇꯧꯕꯅꯤꯗ ꯑꯩꯅ ꯆꯠꯂꯣ ꯑꯗꯨꯗ ꯀꯩꯌꯥ ꯑꯩꯉꯝ ꯑꯉꯝ ꯃꯇꯦꯡ ꯇꯧ ꯍꯌꯦꯡ ꯊꯥ ꯑꯃꯅꯤ ꯗꯤ ꯃꯇꯝ ꯃꯥꯡꯅꯦꯕ ꯅꯠꯇ꯭ꯔꯣ ꯑꯥꯗ ꯑꯥꯗ
ꯊꯥ ꯑꯅꯤꯗꯤ ꯊꯥ ꯑꯅꯤꯗꯤ ꯐꯥꯔꯣꯏꯗ ꯊꯥ ꯃꯨꯛꯇꯗꯤ ꯑꯗꯨꯝ ꯐꯪꯅꯕ ꯍꯣꯠꯅꯔꯗꯝꯅꯤ
ꯑ ꯍꯣꯏ ꯍꯣꯏ ꯃꯣꯏ ꯃꯣꯏ ꯐꯖꯅ ꯑꯗꯨꯝ ꯇꯧꯋꯦ ꯍꯥꯏꯕ ꯅꯠꯇ꯭ꯔꯣꯕ ꯔꯤꯖꯨ ꯔꯤꯖꯨꯝ ꯀꯩꯀꯩ ꯄꯤꯁꯜꯂꯦ ꯍꯥꯏꯕ꯭ꯔꯣ
ꯔꯤꯖꯨꯝ ꯔꯤꯖꯨꯝ ꯀꯩꯀꯥꯗꯨꯗꯤ ꯀꯩꯁꯨ ꯍꯣꯏ ꯑꯗꯨꯕꯨꯗꯤ ꯆꯪꯗꯣꯏꯅꯤ ꯑꯗꯨꯑꯣꯏꯁꯨ ꯀꯩꯁꯨ ꯂꯨꯕ ꯊꯕꯛ ꯅꯠꯇꯦꯅ ꯁ꯭ꯋꯥꯏꯗ ꯑꯃ ꯆꯪꯉꯒ ꯑꯗꯨꯝ ꯀꯣꯛ ꯂꯥꯎ ꯁꯍꯟ ꯌꯥꯏꯅ
ꯑꯣ ꯁꯦ ꯌꯥꯔ ꯐꯔꯦ ꯁꯦ ꯊꯝꯃꯣꯁꯦ ꯑꯩ ꯊꯝꯃꯣ ꯑ ꯀꯣ ꯊꯝꯃꯒꯦ ꯊꯝꯃꯒꯦ ꯑꯥ
ꯑꯥ